ꯇ ꯇ ꯇꯥꯏꯌꯦ ꯇꯥꯕ꯭ꯔꯣ
ꯍꯣꯏ ꯇꯥꯏ ꯇꯥꯏ
ꯎ ꯀꯦꯗꯧꯔꯦ
ꯀ꯭ꯔꯤ ꯇꯧꯕ꯭ꯔꯣ?
ꯀꯩꯁꯨ ꯇꯧꯗꯦ ꯐ꯭ꯔꯤꯗ ꯂꯩꯔꯦ ꯅꯪꯗꯤ ꯐ꯭ꯔꯤꯗ ꯑꯗꯨꯝ ꯂꯩꯌꯦ ꯁꯥꯕꯒꯤꯀꯣ ꯆꯠꯊꯣꯛ ꯆꯠꯁꯤꯟ ꯇꯩꯔꯤꯌꯦ
ꯑꯣ ꯀꯔꯤ ꯅꯥꯕ꯭ꯔꯣ ꯅꯪ
ꯀꯩꯁꯨ ꯇꯧꯗꯦ ꯁꯕꯥꯒꯤꯀꯣ ꯀꯩꯝꯇꯥ ꯇꯧꯅꯤꯡꯗꯕ ꯇꯥꯕ꯭ꯔ
ꯇꯥꯏ ꯇꯥꯏꯌꯦ ꯍꯣꯏ
ꯎꯝ
ꯍꯌꯦꯡꯗꯤ ꯀ꯭ꯔꯤ ꯀ꯭ꯔꯤ ꯆꯠꯅꯤꯡꯉꯥꯏ ꯀꯥꯏ ꯀꯥꯏ ꯆꯠꯅꯤꯡꯉꯥꯏ
ꯏꯁ ꯍꯌꯦꯡ ꯍꯌꯦꯡꯁꯦ ꯍꯌꯦꯡꯁꯦ ꯁꯟꯅꯥꯕ ꯆꯠꯀꯗꯧ ꯃꯥꯜꯂꯦ
ꯀꯅꯒꯥ
ꯍꯌꯦꯡ ꯑ ꯏꯃꯥꯟꯅꯕ ꯑꯈꯣꯏꯒ ꯀꯣ ꯑꯗꯨ ꯃꯃꯥꯟꯅꯕ ꯈꯣꯏꯒꯤ ꯈꯣꯏꯒ ꯐꯨꯠꯕꯣꯜ ꯁꯅꯥꯕ ꯆꯠꯀꯗꯧ ꯃꯜꯂꯦ
ꯇꯥꯗꯦ
ꯍꯣꯏ ꯅꯪꯗꯤ ꯀ꯭ꯔꯤ ꯇꯧꯔꯤ
ꯑꯩꯁꯨ ꯑꯗꯨꯝ ꯆꯠꯀꯅꯤ ꯏꯃꯟ
ꯑꯣ ꯍꯣꯏ ꯍꯣꯏ ꯆꯠꯂꯣ ꯍꯣꯏ ꯎꯝ ꯅꯨꯡꯉꯥꯏꯒꯗꯕꯅꯦ ꯑꯦꯟꯖꯣꯏ ꯇꯧꯒꯗꯕꯅꯦ
ꯑꯗꯨꯒ ꯏꯕꯤ ꯏꯚꯤꯅꯤꯡ ꯇꯥꯗ꯭ꯔꯤꯉꯩꯗ ꯀꯣ ꯑꯃꯨꯛ ꯍꯜꯂꯥꯛꯅꯤ ꯍꯥꯏꯕꯗꯤ ꯑꯦꯚꯦ ꯏꯚꯦꯅꯤꯡ ꯇꯥꯗ꯭ꯔꯤꯉꯩꯗ ꯑꯩꯈꯣꯏ ꯃꯤꯁꯤꯡꯗꯣ ꯑꯩꯈꯣꯏ ꯌꯨꯝ ꯄꯦ ꯎꯝ ꯆꯥꯛ ꯆꯥꯃꯤꯟꯅꯁꯦ ꯍꯥꯏꯅꯥ ꯇꯧꯕꯥ ꯌꯨꯝꯒꯤ ꯆꯥꯗꯣꯏꯅꯤꯗ ꯃꯄꯥꯟꯗ ꯑꯣꯏꯅ ꯆꯥꯕ ꯁꯦꯠꯁꯦ
ꯑꯣ ꯑꯗꯨꯅꯥꯗꯤ ꯑꯍꯥꯎꯕ ꯆꯥꯒꯅꯤꯅꯦ
ꯍꯣꯏ ꯆꯥꯕ ꯇꯥꯔꯦ ꯃꯄꯟꯗ ꯀꯣꯏꯔꯒ ꯆꯅꯤꯡꯉꯏ ꯆꯥꯠꯀꯗꯧꯕ ꯌꯨꯝ ꯑꯗꯨꯝꯁ ꯆꯥꯕꯅꯤꯅ ꯃꯄꯥꯟꯗ ꯑꯗꯨꯝ ꯉꯍꯛꯂꯩꯔꯒ ꯆꯥꯕ ꯊꯣꯛꯄ ꯑꯗꯨꯝ ꯇꯧꯕꯁꯨ ꯌꯥꯝ ꯐꯩꯌꯦꯅꯀꯣ ꯃꯥꯄꯥꯟꯗꯁꯨ ꯆꯥꯕꯗꯣ
ꯎꯝ ꯅꯣꯏꯗꯤ ꯅꯆꯤꯟ ꯅꯅꯥꯎ ꯃꯤ ꯀꯌꯥ ꯂꯩꯕ꯭ꯔꯣ
ꯃꯤ ꯌꯥꯝ ꯂꯩꯍꯦ
ꯑꯣ ꯅꯪꯅ ꯍꯣꯏ ꯑꯍꯟꯔꯣ ꯑꯉꯥꯡꯔꯣ ꯀꯃꯥꯏ ꯇꯧꯕ꯭ꯔꯣ
ꯍꯥꯏꯅꯤꯡꯗꯦꯗ ꯑꯗꯣ ꯅꯪ ꯎꯝ
ꯍꯦ ꯍꯦ ꯍꯦ
ꯅꯪꯅ ꯑ ꯀꯩꯅꯣ ꯒꯦꯝꯒꯨꯝꯕ ꯁꯅꯕ ꯃꯄꯥꯟꯗ ꯑꯗꯨꯝ ꯁꯅꯕ ꯆꯠꯄ ꯁꯨꯃꯥꯏ ꯇꯧꯔꯒ ꯋꯥꯔꯤ ꯁꯥꯅꯕ ꯊꯣꯛꯑꯦ ꯑꯗꯨꯃꯥꯏꯅ
ꯑꯦ ꯐꯥ ꯍꯥ ꯍꯥ
ꯊꯣꯛꯄ꯭ꯔꯥ
ꯊꯣꯛꯑꯦ ꯊꯣꯛꯑꯦ ꯇꯔꯐꯇꯁꯨ ꯁꯅꯥꯕ ꯊꯣꯛꯑꯦ
ꯑꯗꯨꯝ ꯊꯣꯛꯄ ꯆꯠꯅꯤꯡ ꯇꯧꯕꯁꯤ ꯌꯥꯝ
ꯑꯦꯛꯁꯔꯁꯥꯏꯁ ꯇꯧꯕꯅꯤꯅꯀꯣ ꯑꯗꯨꯒꯨꯝꯕꯁꯨ
ꯑꯥ
ꯌꯨꯝꯗ ꯈꯛꯇꯪ ꯂꯩꯔꯗꯤ ꯐꯠꯇꯕꯅꯤꯅꯦ ꯑꯗꯨꯝ ꯆꯠꯊꯣꯛ ꯎꯝ ꯆꯠꯁꯤꯟ ꯇꯧꯕ ꯌꯥꯝ ꯐꯩ
ꯑꯥ
ꯅꯪꯗꯤ ꯁꯥꯗꯕ꯭ꯔꯣ
ꯑꯁ ꯍꯧꯖꯤꯛ ꯍꯩꯖꯤꯛꯇꯤ ꯌꯥꯝ ꯁꯥꯕ ꯑꯣꯏꯗꯦ ꯑꯗꯨ ꯐꯦꯟ ꯃꯆꯥ ꯑꯃꯗꯤ ꯄꯥꯏꯔꯒ
ꯎꯝ ꯑꯩꯈꯣꯏꯗꯗꯤ ꯁꯦ ꯌꯥꯝ ꯁꯥꯏꯌꯦ ꯐꯩꯌꯦ ꯅꯪ ꯑꫭꯏ ꯅꯣꯏ ꯐꯩ ꯗꯦꯜꯍꯤꯗ ꯁꯥꯔꯛꯀꯗꯨꯕꯤꯁꯦ ꯁꯥꯕꯩꯅꯦꯀꯣ ꯐꯦꯟꯗ ꯇꯧꯏꯅꯦ
ꯑꯥ ꯍꯣꯏ ꯑꯁ ꯁꯥꯕꯁꯦ ꯋꯥꯏ ꯋꯤꯟꯇꯔꯅ ꯍꯦꯟꯅ ꯅꯨꯡꯉꯥꯏꯌꯦ
ꯎꯝ ꯃꯥꯅꯦ
ꯋꯤꯟꯇꯔꯗꯗꯤ ꯗ꯭ꯔꯦꯁ ꯇꯧꯕꯁꯨ ꯅꯨꯡꯉꯥꯏꯕ ꯑꯈꯣꯏꯅ ꯁꯃꯔꯗꯗꯤ ꯗ꯭ꯔꯦꯁ ꯇꯧꯕꯁꯨ ꯌꯥꯗꯦ ꯁꯥꯁꯨ ꯁꯥꯏꯑꯦ ꯀꯃꯥꯏꯅ ꯂꯩꯗꯣꯏꯅꯣ ꯒ꯭ꯌꯥꯟ ꯇꯥꯗ꯭ꯔꯦ
ꯅꯪꯁꯨ ꯁꯤꯡꯖꯨ ꯒꯨꯝꯕꯗꯨꯝ ꯆꯥꯅꯤꯡꯕ꯭ꯔꯥ ꯄꯥꯝꯕ꯭ꯔꯥ
ꯁꯤꯡꯖꯨ
ꯑꯍꯣꯏ
ꯁꯤꯡꯖꯨ ꯍꯣꯏ ꯍꯥꯎꯋꯦ ꯁꯤꯡꯖꯨ ꯍꯣꯏ
ꯄꯥꯝꯕ꯭ꯔꯥ
ꯁꯤꯡꯖꯨꯁꯦ ꯑ ꯑꯍꯥꯎꯕ ꯁꯤꯡꯖꯨ ꯂꯩꯌꯦ ꯍꯥꯎꯇꯕ ꯍꯥꯎꯋꯦ
ꯑꯣ ꯁꯦꯝꯕꯁꯨ ꯍꯥꯏꯕ꯭ꯔꯥ
ꯁꯦꯝꯕ ꯑꯩꯁ ꯀꯩꯅꯣ ꯃꯄꯥꯟꯗ ꯊꯣꯛꯈ꯭ꯔꯥꯕ ꯀꯥꯟꯗꯅ ꯁꯤꯡꯖꯨꯒꯤ ꯃꯈꯦꯟꯗꯣ ꯁꯨꯗꯕꯒꯤ ꯌꯥꯝ ꯁꯦꯝ ꯇ꯭ꯥꯔꯦ ꯑꯗꯣ ꯑꯉꯥꯡ ꯌꯨꯝ ꯌꯨꯝꯗ ꯂꯩꯕ ꯀꯥꯟꯗꯤ ꯌꯥꯝ ꯁꯦꯝꯃꯦ
ꯎꯝ ꯫ ꯌꯥꯝ ꯍꯩꯕꯅꯤ ꯑꯩꯗꯣ ꯑꯧ ꯁꯦꯝꯕꯗꯨꯝ ꯍꯩꯌꯦ ꯍꯣꯏ ꯁꯦꯝꯕ ꯍꯩꯌꯦ ꯎꯝ ꯑꯩꯅ ꯁꯦꯝꯕ ꯍꯩꯔꯗꯤ ꯑꯗꯨꯝ ꯍꯣꯏ ꯑꯩꯅ ꯁꯦꯝꯕꯗꯤꯅꯦ ꯑꯗꯨꯝ ꯁꯤꯡꯖꯨꯒꯨꯝꯕꯗꯤꯀꯣ ꯁꯦꯝꯕ ꯌꯥꯝ ꯍꯩꯌꯦꯕ ꯍꯥꯏꯕꯗꯤ ꯅꯨꯄꯤꯅ ꯑꯗꯨꯝ ꯀꯩ ꯍꯥꯏꯁꯦꯔ ꯅꯨꯄꯤꯅ ꯑꯗꯨꯝ ꯆꯥꯅꯤꯡꯕ ꯄꯣꯠꯅꯦꯀꯣ ꯍꯥꯏꯕꯗꯤ ꯎꯝ ꯀꯩ ꯍꯥꯏꯁꯤꯔ ꯃꯤꯅ ꯍꯥꯏꯕꯗꯤ ꯅꯨꯄꯤꯁꯤꯡꯅ ꯑꯗꯨꯝ ꯇꯣꯏꯅ ꯆꯥꯕꯒꯤ ꯍꯥꯏ ꯅꯨꯄꯤꯅ ꯑꯗꯨꯝ ꯇꯣꯏꯅ ꯆꯥꯕ ꯇꯤꯅꯥꯏ ꯁꯤꯡꯖꯨ ꯍꯥꯟꯅꯗꯤ ꯒ꯭ꯔꯨꯞ ꯒ꯭ꯔꯨꯞꯀꯨꯝꯕ ꯇꯤꯟꯅꯕ ꯑꯗꯨꯒꯨꯝꯕ ꯇꯧꯔꯗꯦ ꯑꯗꯨꯝ ꯆꯥꯏꯌꯦꯅ ꯆꯥꯕꯔ꯭ꯥ
ꯍꯣꯏ ꯍꯣꯏ ꯇꯥꯏꯌꯦ ꯇꯥꯏ
ꯎꯝ
ꯇꯞ ꯅꯪꯗꯤ ꯍꯨꯏ ꯄꯝꯕꯔꯣ
ꯄꯥꯝꯃꯦ ꯍꯣꯏ
ꯀꯔꯝꯕ ꯕꯔ꯭ꯤꯠ ꯄꯥꯝꯕ꯭ꯔꯥ
ꯑꯗꯨꯝ ꯎꯕ ꯈꯨꯗꯤꯡ ꯄꯥꯝꯃꯦ ꯍꯧꯗꯣꯟꯗꯤ ꯄꯥꯟꯗꯦ ꯑ ꯍꯧꯗꯣꯡꯁꯨ ꯃꯔꯛ ꯃꯔꯛꯗꯤ ꯄꯥꯝꯃꯦꯕꯣ ꯎꯡ ꯑꯊꯤꯕꯁꯤꯡ ꯈꯔ ꯈꯔ ꯂꯩꯌꯦꯅꯒꯣ ꯑꯗꯨꯗꯤ ꯄꯥꯝꯗꯦ ꯃꯔꯛ ꯃꯔꯛꯗꯤ ꯑꯗꯨꯝ ꯄꯥꯝꯕꯁꯨ ꯂꯩ ꯄꯥꯝꯗꯕꯁꯨ ꯂꯩ
ꯁꯊꯤꯕꯗꯤ ꯈꯔ ꯌꯥꯝꯃꯦ ꯍꯧꯗꯣꯡꯗꯤ ꯍꯣꯏ
ꯎꯝ ꯊꯤꯔꯁꯨ ꯈꯔ ꯍꯥꯏꯗꯤ ꯎꯝ ꯌꯥꯝ ꯐꯥꯕ ꯂꯩꯌꯦꯅ ꯐꯠꯇꯕꯁꯨ ꯂꯩꯌꯦ ꯀꯣ ꯍꯧꯗꯣꯛꯁꯨ
ꯎꯝ ꯍꯥ
ꯎꯝ
ꯑꯅꯤꯃꯛ ꯅꯨꯡꯁꯤꯌꯦꯗꯥ ꯑꯩꯗꯤ
ꯆꯤꯟꯗꯦꯗ ꯅꯡꯖꯨ ꯆꯔꯆ ꯀꯨꯝꯕ ꯆꯠꯄꯔ꯭
ꯆꯔꯆ ꯆꯔꯆ ꯆꯠ ꯑꯥ ꯆꯔꯆ ꯍꯣꯏ ꯁꯟꯗꯦ ꯇꯨꯝꯗꯗꯤ ꯆꯔꯆ ꯆꯠꯂꯦ ꯑꯥ
ꯎꯝ ꯌꯥꯝ ꯐꯥꯌꯦ ꯆꯠꯄꯁꯨ ꯑꯗꯣ ꯆꯔꯆꯇ ꯍꯜꯂꯛꯑꯒ ꯀꯔꯤ ꯀꯔꯤ ꯇꯧꯒꯦ
ꯍꯟꯅꯔꯗꯤ ꯑꯁ ꯇꯨꯝꯈꯔ꯭ꯦꯗꯥ
ꯌꯥꯝ ꯉꯟꯅ ꯇꯨꯝꯕꯔꯣ ꯅꯡ ꯎꯝ
ꯅꯡ ꯑꯥ ꯅꯨꯃꯤꯗꯥꯡꯗꯤ ꯇꯨꯝꯅꯤꯡꯗꯦꯕ ꯑꯗꯨ ꯗꯦ ꯇꯥꯏꯝꯁꯤꯅ ꯋꯥꯔꯒ ꯇꯨꯝ
ꯍꯣꯏ ꯃꯥꯅꯦ ꯍꯟꯗꯛꯇꯤ ꯀꯩꯅꯣꯁꯨ ꯆꯥꯎꯕꯒꯤ ꯃꯇꯝꯁꯨ ꯑꯣꯏꯕꯒꯤ ꯃꯤꯁꯤꯡꯅ ꯑꯗꯨꯝ ꯂꯩꯅꯔꯒ ꯊꯦꯡ ꯊꯦꯡꯅ ꯑꯗꯨꯕꯁꯨ ꯃꯤ ꯌꯥꯝꯃꯦ ꯂꯩꯕ ꯉꯟꯅ ꯇꯨꯝꯗꯕꯤꯗ ꯊꯦꯡ ꯊꯦꯡꯅ ꯇꯨꯝꯃꯦꯅ ꯍꯟꯗꯛ
ꯎꯝ
ꯎꯝ ꯅꯪꯗꯤ ꯑꯗꯨꯝ ꯌꯦꯡꯉꯝꯅꯤꯅ ꯐꯨꯠꯕꯣꯜꯁꯦ
ꯀꯔꯤꯕꯥ ꯐꯖꯟꯅ ꯇꯥꯍꯧꯗ꯭ꯔꯦ
ꯐꯨꯠꯕꯣꯜꯗꯣ ꯑꯗꯨꯝ ꯌꯦꯡꯉꯝꯅꯤ ꯍꯥꯏꯅ ꯅꯨꯡꯗꯥꯡ
ꯑꯣ ꯐꯨꯠꯕꯣꯜ ꯀꯣ
ꯎꯝ
ꯍꯣꯏ ꯍꯧꯖꯤꯛ ꯄꯨꯡ ꯑꯩꯠ ꯇꯥꯔꯦ ꯈꯔ ꯂꯩꯔꯒ ꯋꯥꯔꯜ ꯀꯞ ꯃꯦꯠꯆ ꯍꯧꯔꯅꯤ ꯑꯗꯨꯕꯨ ꯀꯞ ꯃꯦꯠꯁ ꯍꯧ ꯍꯧꯈ꯭ꯔꯗꯤ ꯑꯗꯨꯝ ꯕꯣꯜ ꯌꯦꯡꯈ꯭ꯔꯅꯤ ꯑꯩ
ꯑꯣ ꯌꯥꯝ ꯐꯥꯌꯦ ꯗꯨꯝ ꯌꯦꯡꯕꯁꯨ ꯌꯥꯝ ꯐꯒꯅꯤ ꯃꯤꯅ ꯁꯟꯅꯥꯕꯗꯨ ꯅꯠꯇꯔꯣ ꯅꯣꯃꯦꯠ
ꯍꯣꯏ ꯗꯨꯅꯦ ꯑ ꯆꯍꯤ ꯃꯔꯤꯗ ꯑꯃꯔꯛ ꯂꯥꯛꯄꯅꯤꯅ ꯌꯦꯡꯕ ꯇꯥꯔꯦꯅꯦ
ꯎꯝ ꯌꯦꯡꯉꯣ ꯌꯥ ꯐꯖꯅ ꯌꯦꯡꯉꯣ
ꯌꯦꯡꯅꯤꯡꯅꯕ꯭ꯔꯣ ꯅꯣꯏꯗꯤ
ꯍꯥ ꯌꯦꯡꯉꯦ ꯌꯦꯡꯉ ꯑꯩꯅ ꯌꯦꯡ ꯍꯥꯏꯂꯨ ꯃꯖ ꯃ ꯇꯥꯏꯅꯦ ꯃꯥꯦ ꯃꯔꯝ ꯍꯥꯏꯕꯨ ꯅꯖꯃ ꯀꯨꯝ ꯑꯗꯨ ꯍꯦ ꯨꯔꯖꯃ ꯏ
ꯗꯔ꯭ꯃꯥꯁꯦ ꯀꯔꯝꯕ ꯀꯔꯝꯕ ꯗ꯭ꯔꯃꯥ ꯌꯦꯡꯉꯦ
ꯗꯔ꯭ꯃꯥꯔꯣ
ꯎꯝ
ꯀꯦ ꯗꯔ꯭ꯃꯥ ꯎꯝ ꯂꯩꯔꯦ ꯌꯥꯝ ꯂꯩꯔꯦ ꯌꯦꯡꯕ ꯑꯗꯣꯝ ꯅꯪꯗꯤ ꯁꯤꯡꯖꯨꯒꯨꯝꯕꯗꯤ ꯆꯥꯅꯤꯡꯗ꯭ꯕꯔꯣ
ꯁꯤꯡꯖꯨ ꯁꯤꯡꯖꯨ ꯆꯥꯅꯤꯡꯉꯦꯗ ꯑꯗꯨ ꯌꯥꯝ ꯆꯥꯅꯤꯡꯕꯗꯤ ꯑꯣꯏꯗꯦ ꯍꯥꯏꯌꯦ ꯍꯥꯏꯌꯦ
ꯎꯝ ꯀꯌꯥꯅꯥ ꯇꯝꯄꯤꯀꯦ
ꯇꯝꯕ ꯅꯠꯇꯦꯗ ꯑꯩꯅ ꯑꯗꯨꯝ ꯆꯥꯕꯗꯅ ꯑꯁ ꯑꯁꯤ ꯍꯥꯏꯕꯗꯤ ꯁꯤ ꯍꯥꯎꯕꯅꯤ ꯁꯤ ꯍꯥꯞꯄꯗꯤ ꯁꯤ ꯍꯥꯎꯅꯤ ꯍꯥꯏꯕꯗꯣ
ꯎꯝ
ꯑꯗꯨꯝ ꯑꯩꯅ ꯈꯟꯖꯤꯜꯂꯒ ꯑꯗꯨꯝ ꯁꯦꯝꯕꯗꯣ ꯑꯗꯨꯝ ꯍꯥꯎꯌꯦꯕ
ꯀꯔꯤ ꯁꯥ ꯄꯥꯝꯕ꯭ꯔꯣ ꯅꯪꯗꯤ
ꯑꯩ ꯈꯪ ꯉꯥꯒꯨꯝꯕꯗꯤ ꯄꯥꯝꯃꯦ
ꯉꯥ ꯄꯥꯝꯃꯦ
ꯑꯗꯨꯒ ꯅꯠꯇꯦ ꯌꯦꯟꯒꯨꯝꯕ ꯆꯤꯡꯒꯤ ꯌꯦꯟ ꯑꯗꯨꯒ ꯌꯥꯝ ꯂꯩꯗ ꯈꯪꯗꯦꯗ ꯍꯥꯏꯗꯣꯛꯅꯤꯡꯉꯥꯏ ꯌꯥꯝ ꯂꯩ
ꯁꯟꯒꯤ ꯃꯅꯨꯡꯁꯥꯒꯨꯝꯕꯗꯤ ꯄꯥꯝꯗꯕ꯭ꯔꯣ
ꯄꯥꯝꯃꯦ ꯎꯝ ꯎꯝ ꯎꯝ
ꯑꯗꯨ ꯑꯗꯨꯅ ꯍꯦꯟꯅ ꯍꯥꯎꯕ꯭ꯔꯥ ꯌꯦꯟꯅ ꯍꯥꯎ ꯌꯦꯟꯅ ꯍꯦꯟꯅ ꯍꯥꯎꯕ꯭ꯔꯥ
ꯑꯗꯨꯅꯗꯤ ꯍꯦꯜꯂꯦ ꯀꯩꯅꯣꯅꯦ ꯑꯗꯨꯅꯤ ꯍꯥꯞꯄꯣ ꯉꯥꯏꯔꯦ ꯅꯣꯏꯁꯨ ꯅꯣꯏ ꯁꯟꯗꯦꯒꯨꯝꯕꯗ ꯆ꯭ꯔꯆꯀꯨꯝ ꯀꯨꯝꯕꯗ ꯀꯩꯅꯣ ꯇꯧꯕꯔꯥ ꯑꯗꯣ ꯑꯗꯨꯝ ꯇꯧꯕꯔꯥ
ꯇꯧꯋꯦ ꯇꯧꯋꯦ ꯑꯗꯨ ꯈꯨꯟꯗ ꯂꯩꯔꯗꯤ ꯈꯨꯟꯒꯤ ꯆꯔꯆꯀꯨꯝꯕꯗꯗꯤ ꯌꯥꯎ ꯍꯣꯏ ꯑꯗꯨ ꯍꯧꯖꯤꯛꯇꯤ ꯃꯄꯥꯟꯗ ꯂꯩꯕꯅꯤꯅ ꯑꯗꯨꯝ ꯆ꯭ꯔꯁ ꯆꯠꯂꯦ ꯍꯥꯏꯕ ꯋꯥꯅꯦ ꯑꯗꯨꯝ ꯄ꯭ꯔꯣꯒ꯭ꯔꯥꯝꯒꯨꯝꯕꯗꯗꯤ ꯌꯥꯎꯗ꯭ꯔꯦ ꯅꯪꯗꯤ
ꯑꯩꯗꯣ ꯑꯗꯨꯝ ꯌꯥꯎꯋꯦ ꯁꯥꯔꯖ ꯍꯣꯏꯅ ꯂꯤꯗꯔ ꯍꯣꯏꯅ ꯑꯗꯨꯝ ꯇꯧꯋꯦ ꯑꯗꯨꯝ ꯇꯧꯑꯣ ꯍꯥꯏꯅ ꯑꯗꯨꯝ ꯇꯧꯔ ꯑꯗꯨꯝ ꯏꯜꯂꯦ ꯃꯣꯏ ꯃꯣꯏꯅ ꯍꯥꯏꯕ ꯃꯇꯨꯡ ꯏꯟ ꯑꯗꯨꯝ ꯇꯧꯌꯦ
ꯗꯦ ꯁꯦꯂꯤꯁ ꯁꯦꯂꯤꯁꯀꯣ ꯒꯨꯝꯕꯗꯁꯨ ꯑꯣꯖꯥ ꯇꯧꯕ꯭ꯔꯥ
ꯑꯗꯨꯒꯨꯝꯕꯗꯤ ꯇꯧꯗꯤꯌꯦ ꯍꯧꯖꯤꯛꯇꯤ ꯇꯧꯗꯦ ꯍꯌꯦꯡꯒꯤ ꯊꯥ ꯃꯇꯝ ꯈꯔ‌ꯥ ꯇꯧꯗꯤꯌꯦ ꯃꯇꯝ ꯈꯔꯥ ꯂꯩꯔꯒ ꯇꯧꯅꯤ ꯑꯗꯨ ꯄꯥꯝꯃꯦ ꯑꯗꯣꯟ ꯅꯪꯅ ꯐꯨꯠꯕꯣꯜ ꯁꯥꯟꯅꯕ ꯃꯇꯝꯗꯣ ꯅꯪꯅ ꯄꯥꯝꯃꯦꯅ ꯅꯪꯅ ꯁꯥꯟꯅꯩ ꯍꯥꯏꯅ ꯍꯧꯖꯤꯛ ꯑꯗꯣꯟ ꯅꯪꯅ ꯁꯥꯟꯀꯥꯟꯗ ꯀ ꯀꯔꯝꯕ ꯅꯨꯃꯤꯠꯅ ꯅꯨꯡꯉꯥꯏꯒꯦ ꯅꯉꯣꯟꯗ ꯍꯥꯏꯕꯗꯤ ꯅꯪꯅ ꯁꯥꯅꯈꯤꯕꯗꯣ ꯅꯪꯅ ꯌꯥꯝꯅ ꯄꯥꯝꯕ ꯅꯨꯃꯤꯠꯒꯨꯝꯕ ꯂꯩꯔꯝꯅꯤꯅ ꯑꯗꯨꯝꯃꯥꯏꯕ
ꯑꯩꯅ ꯑꯩꯅ ꯍꯣꯏ ꯁꯅꯥꯔꯒ ꯒꯣꯜꯒꯨꯝꯕ ꯆꯟꯕ
ꯎꯝ
ꯑꯗꯨ ꯒꯣꯜ ꯆꯟꯗ꯭ꯔꯁꯨ ꯑꯩꯒꯤ ꯄꯁꯤꯡꯒꯨꯝꯕꯗ ꯄꯤꯔꯒ ꯃꯤꯅ ꯂꯧꯔꯒ ꯒꯣꯜꯒꯨꯝꯕ ꯆꯜꯂꯗꯤ ꯌꯥꯝ ꯅꯨꯡꯉꯥꯏꯌꯦ ꯑꯗꯨꯒꯨꯝꯕꯗꯣ
ꯎꯝ
ꯑ ꯒꯤꯌꯥꯟ ꯇꯥꯗꯔꯦꯗ ꯑꯗꯨꯝ ꯍꯛꯆꯥꯡ ꯐꯅꯤꯡꯉꯥꯏ ꯑꯗꯨꯝ ꯄꯪꯁꯥꯟ ꯁꯥꯟꯅꯕꯅꯦꯗ
ꯌ‌ꯦꯡꯕꯗꯤ ꯅꯨꯡꯉꯥꯏꯀꯣ ꯏꯟꯇ꯭ꯔ‌ꯦꯁꯅ‌ꯦ ꯌ‌ꯦꯡꯕꯁꯨ꯫
ꯍꯩꯇꯕ ꯃꯤꯗꯨꯁꯨ ꯌꯦꯡꯕ ꯅꯨꯡꯉꯥꯏꯕꯅꯤꯗ ꯅꯣꯛꯅꯤꯡ ꯅꯣꯛꯅꯤꯡꯉꯥꯏ꯫
ꯍꯥꯏ ꯑꯩꯁꯨꯅ‌ꯦ ꯏꯃꯥꯏ꯫ ꯆꯠꯁ‌ꯦ꯫ ꯋꯥ ꯑꯗꯨꯝ ꯍꯥꯏ ꯍꯥꯏꯗꯤ ꯑꯗꯨꯝ ꯆꯠꯂꯦ ꯑꯗꯨꯒ꯫ ꯃꯣꯏꯅ ꯍꯥꯏꯔꯛꯇ꯭ꯔꯗꯤꯕ ꯄꯤꯁꯥ ꯍꯦꯛ ꯆꯠꯀꯦ ꯑꯗꯨꯒ꯫
ꯎꯝ꯫
ꯃꯣꯏ ꯅꯀꫭ ꯑꯥ ꯀꯩꯍꯥꯏꯁꯤꯔ ꯑꯗꯨꯝ꯫ ꯂꯩꯀꯥꯏꯒꯨꯝꯕꯗ ꯃꯣꯏꯅꯀꯣ ꯍꯥꯟꯅꯀꯣ ꯍꯥꯏꯔꯛꯈ꯭ꯔꯦ ꯆꯠꯁ‌ꯦ꯫